ꯍꯜꯂꯣ ꯎꯝ ꯇꯥꯔꯕꯣ ꯀꯩꯖꯥꯡ ꯆꯥꯔꯕ
ꯑꯩꯈꯣꯏ ꯉꯁꯤ ꯏꯔꯣꯝꯕꯒ ꯀꯥꯡꯉꯧꯒ ꯄꯤꯔꯛꯑꯦ
ꯎꯝ ꯀꯩ ꯀꯥꯡꯒꯧ ꯆꯥꯗ꯭ꯔꯤ ꯀꯔꯤ ꯀꯥꯒꯧ ꯑꯂꯨ ꯀꯪꯒꯧ ꯎꯝ ꯏꯔꯣꯝꯕꯗꯤ ꯑꯂꯨ ꯍꯥꯞꯇ꯭ꯔꯣ
ꯏꯔꯣꯝꯕꯗ ꯍꯥꯞꯇꯦꯗ ꯂꯐꯨ ꯏꯔꯣꯜꯂꯦ
ꯍꯣ ꯃꯪꯒꯟꯒꯥ
ꯃꯪꯒꯟꯒ ꯌꯥꯎꯗꯦꯗ꯫
ꯂꯐꯨ ꯇꯪ
ꯑꯥ
ꯀꯩꯅꯣ ꯍꯥꯏꯁꯤꯕꯨ ꯃꯐꯣꯟ ꯌꯥꯎꯗꯕꯤ ꯏꯔꯣꯝꯕꯤ꯫
ꯃꯐꯣꯟꯒ ꯑꯝꯇ ꯇꯥꯗꯦ꯫
ꯎꯝ ꯑꯦꯛꯖꯥꯝ ꯅꯨꯡꯉꯥꯏꯈ꯭ꯔꯦ꯫
ꯉꯁꯤꯗꯣ ꯅꯨꯡꯉꯥꯏꯔꯝꯃꯦ ꯑꯗꯣ ꯐꯣꯔꯇꯤ ꯃꯥꯔꯛꯁ ꯀꯤꯅꯦꯕ ꯑꯩꯈꯣꯏ ꯉꯁꯤꯗꯣ
ꯎꯝ ꯁ꯭ꯀꯤꯜ
ꯑꯥ ꯑꯗꯨꯗ ꯀꯩꯅꯣ ꯗꯣ ꯊꯥꯔꯇꯤꯒ ꯇꯨ ꯃꯨꯛ ꯇꯧꯔꯝꯃꯦ ꯑꯇꯩ ꯇꯧꯔꯝꯗ꯭ꯔꯦ꯫
ꯗ ꯈꯔ ꯂꯥꯟꯈ꯭ꯔꯁꯨ ꯈꯣꯠꯈ꯭ꯔꯁꯨ ꯄꯥꯁꯇꯤ ꯇꯧꯔꯅꯤꯗ꯫
ꯍꯣꯏ
ꯎꯝ ꯐꯔꯦ
ꯀꯩ ꯏꯟꯖꯥꯡ ꯊꯣꯡꯒꯦ ꯇꯧꯔꯃꯤꯅꯣ ꯃꯤꯁ꯫
ꯑꯩꯗꯤ ꯀꯣꯂꯤ ꯍꯋꯥꯏ ꯏꯔꯣꯟꯕ꯭ꯔꯥ ꯆꯝꯅ ꯊꯣꯡꯕ꯭ꯔꯥ ꯑꯃ ꯇꯧꯔꯅꯤ꯫ ꯆꯥꯛꯒ ꯆꯥꯏꯪꯗꯦꯗ ꯉꯁꯥꯏ ꯑꯆꯥꯄꯣꯠ ꯃꯌꯥꯝ ꯆꯥꯁꯤꯟꯕꯒꯤ꯫
ꯉꯁꯥꯏꯗꯩ ꯆꯥꯛ ꯂꯥꯝꯕꯗ ꯆꯥꯛ ꯂꯧꯕ ꯃꯇꯝ ꯉꯥꯏꯕꯗ ꯉꯥꯏꯕꯗ
ꯑꯗꯨ ꯃꯣꯏ ꯆꯥꯛ ꯈ꯭ꯔꯗꯤ ꯉꯟꯅꯗꯤ ꯇꯣꯡꯕꯤꯕꯅꯦꯍꯦ ꯑꯗꯨꯝ ꯅꯣꯏ ꯆꯥꯛ ꯂꯥꯝ ꯇꯥꯔꯗꯤ ꯂꯧꯕ ꯌꯥꯏ
ꯅꯨꯡꯗꯤꯟꯗꯣ ꯀꯩꯁꯨꯝ ꯆꯥꯍꯧꯗ꯭ꯔꯕ ꯉꯁꯤ
ꯑꯦꯛꯖꯥꯝ ꯍꯜꯂꯛꯑꯒ꯫
ꯎꯝ
ꯎꯝ ꯑꯗꯨꯅꯤꯅꯦ ꯆꯥꯕꯁꯦ ꯀꯔꯤ ꯄꯦꯄꯔꯅꯣ ꯉꯁꯤꯒꯤꯗꯨꯕꯣ ꯄꯦꯄꯔ ꯃꯃꯤꯡ
ꯑ ꯑꯈꯣꯏꯒꯤ ꯎꯝ ꯄ꯭ꯂꯥꯟ ꯄꯦꯊꯣꯂꯣꯖꯤꯒ ꯑꯗꯨꯒ ꯃꯥꯒꯤ ꯌꯨꯖꯦꯁ ꯀꯩꯀꯩ꯫
ꯎꯝ ꯗꯨ ꯁ꯭ꯀꯤꯜ ꯑꯣꯏꯍꯜꯂꯤꯅꯦꯕ꯫
ꯎꯝ
ꯁ꯭ꯀꯤꯜꯗꯤ ꯃꯦꯀꯞꯀꯨꯝꯕ ꯑꯩ ꯁꯨꯝ ꯄꯥꯝꯖꯕ꯫ ꯑꯗꯨꯏ ꯋꯥꯅꯤꯀꯣ ꯅꯣꯏ ꯕꯣꯠꯅꯤ ꯑꯣꯏꯇꯥꯔꯒꯅ ꯃꯨꯁꯔꯨꯝ ꯀꯜꯇꯤꯚꯦꯁꯟ ꯑꯣꯏꯔꯁꯨ ꯑꯗꯩ ꯍꯣꯔꯇꯤꯀꯜꯆꯔ ꯆꯔꯑꯣꯏꯔꯁꯨ ꯑꯩꯅ ꯁꯨꯝ ꯄꯥꯝꯖꯕꯩ ꯋꯥꯅꯤꯀꯣ ꯑꯗꯨꯒ ꯄꯤꯛꯂꯤꯡ ꯄꯤꯀꯜ ꯁꯦꯝꯕꯒꯤ ꯑꯣꯏꯔꯁꯨ
ꯎꯝ
ꯑ ꯑꯩ ꯁꯨꯝ ꯈꯟꯕ ꯋꯥꯈꯟꯗꯨꯅꯤꯀꯣ ꯀꯩꯁꯨ ꯅꯠꯇꯕꯗ ꯃꯌꯥꯝ ꯇꯝꯁꯤꯟꯕꯗꯣ ꯏꯁꯀꯤꯜ ꯍꯥꯏꯁꯦ ꯑꯗꯨ ꯅꯠꯇ꯭ꯔꯣ ꯃꯤ ꯑꯃꯗ ꯀꯔꯤ ꯏꯁꯀꯤꯜ ꯌꯥꯎꯒꯦꯗ
ꯌꯨꯖꯦꯁ ꯑꯣꯐ ꯃꯦꯗꯤꯁꯤꯟ ꯚꯦꯂꯨꯒꯤꯁꯨ ꯑꯣꯏꯗꯣꯏꯅꯦꯕ ꯉꯁꯥꯏ ꯁꯤꯗꯣ
ꯑꯣ ꯑꯗꯨꯕꯨꯗꯤ ꯈꯗꯤ ꯐꯩꯗ ꯑꯗꯨꯕꯨꯗꯤ ꯑꯗꯨ ꯌꯥꯏꯗ ꯑꯈꯣꯏ ꯈꯪꯍꯧꯅꯕ ꯀꯣ ꯄꯥꯝꯕꯤꯒꯤꯗ ꯇꯝꯃꯦ ꯍꯥꯏꯗꯤ ꯄꯥꯝꯕꯤꯒꯤ ꯍꯤꯗꯥꯛꯐꯥꯎ ꯈꯪꯗ꯭ꯔꯗꯤ
ꯎꯝ ꯑ ꯑꯗꯨꯒ ꯐꯥꯔ꯭ꯁ ꯁꯦꯃꯤꯁꯇꯔꯗꯅ ꯍꯣꯏ ꯃꯁꯔꯨꯝ ꯀꯜꯇꯤꯚꯦꯁꯟꯒꯤ ꯇꯧꯋꯦ
ꯑꯣ ꯌꯥꯏ ꯌꯥꯏ ꯑꯗꯨꯕꯨꯗꯤ ꯃꯊꯪ ꯃꯊꯪ ꯑꯣꯏꯔꯝꯒꯅꯤ
ꯇꯧꯔꯛꯄꯗꯣ
ꯌꯥꯏ ꯌꯥꯏ ꯑꯗ ꯊꯥꯏꯅꯅ ꯀꯣꯔꯁ ꯆꯣꯏꯅ ꯍꯥꯡꯕꯅꯦꯕ ꯍꯧꯖꯤꯛꯅ ꯁꯦꯂꯦꯕꯁꯀꯤ ꯃꯇꯨꯡ ꯏꯟꯅ ꯏꯁꯀꯤꯜ ꯍꯥꯏꯔꯀꯥꯟꯗ ꯂꯥꯛꯄ
ꯎꯝ ꯃꯤꯇꯤ ꯉꯁꯤ ꯀꯣꯂꯦꯖ ꯆꯠꯂꯨꯕꯔꯣ
ꯆꯠꯂꯦ
ꯎꯝ
ꯅꯣꯏ ꯌꯨꯝꯗꯗꯤ ꯏꯆꯤ ꯏꯅꯥꯎ ꯀꯌꯥꯅꯣ ꯇꯥꯗꯦ ꯌꯨꯝꯗ ꯏꯆꯤꯜ ꯏꯅꯥꯎ ꯀꯌꯥ ꯑꯣꯏꯒꯦ ꯅꯨꯄꯥ ꯅꯨꯄꯤ
ꯒ ꯏꯄꯋꯥ
ꯏꯄꯋꯥꯥꯅꯨꯄꯥ
ꯏꯄꯋꯥ ꯅꯨꯄꯥ ꯑꯃꯒ
ꯃꯥ ꯀ꯭ꯂꯥꯁ ꯀꯌꯥ ꯀꯥꯔꯦ
ꯢꯄꯋꯥ ꯅꯨꯄꯥ
ꯀ꯭ꯂꯥꯁ ꯀꯌꯥ ꯀꯥꯔꯒꯦ
ꯀꯥꯔꯦ ꯃꯥꯇ ꯀ꯭ꯂꯥꯁ ꯑꯩꯠ ꯀꯥꯔꯦ ꯁꯦꯀ꯭ꯔꯦꯍꯔꯠ ꯁ꯭ꯀꯨꯜꯗꯣ ꯌꯥꯏꯔꯤꯄꯣꯛꯀꯤ
ꯎꯝ ꯑꯥꯢꯠ ꯑꯣꯏꯔꯒꯗꯤ ꯌꯥꯝ ꯀꯩꯅꯣ ꯇꯧꯗ꯭ꯔꯣ
ꯍꯣꯏ ꯂꯩ ꯆꯍꯤ ꯇꯔꯨꯛꯃꯨꯛ ꯂꯩꯅꯩꯌꯦ ꯑꯩꯈꯣꯏ ꯏꯕꯥꯅꯤꯗꯣ ꯑꯥ
ꯑꯥ ꯁꯤꯛꯁ ꯌꯔꯁꯃꯨꯛ ꯂꯩꯕ ꯃꯥꯜꯂꯦ ꯌꯥꯏꯗ ꯀꯩꯁꯨ ꯀꯥꯏꯗꯦ ꯑꯗꯨꯕꯨꯗꯤ
ꯑꯁ ꯂꯝ ꯌꯥꯝ ꯍꯦꯜꯂꯤ ꯃꯤꯁ ꯍꯧꯖꯤꯛꯀꯥꯜ
ꯍꯣꯁꯇꯦꯜ ꯂꯩꯕ꯭ꯔꯣ ꯃꯗꯤ
ꯂꯩꯇꯦ ꯃꯥꯕꯨꯗꯤ ꯌꯨꯝꯗ ꯂꯩ
ꯎꯝ
ꯑꯗꯨꯒ ꯃꯁꯥꯁꯨ ꯌꯥꯝ ꯐꯠꯇꯕ ꯃꯥꯗꯣ ꯑꯗꯨꯒꯤ ꯍꯣꯏ ꯄꯤꯄꯥ ꯄꯤꯄꯥꯅꯅꯥꯒꯂꯦ ꯌꯥꯝꯅ ꯃꯤ ꯑꯃꯅ ꯂꯣꯛ ꯊꯨꯡꯕ ꯑꯃ ꯁꯝꯈꯤꯕ ꯃꯥꯒꯤ ꯅꯥꯂꯩꯍꯧ
ꯎꯝ ꯏꯃ꯭ꯌꯨꯟ ꯁꯤꯁꯇꯦꯝ ꯁꯣꯟꯕꯗꯣ
ꯑꯗꯨꯒ ꯕꯣꯜ ꯁꯥꯟꯅꯕ ꯄꯥꯝꯃꯦꯍ ꯑꯗꯨꯒꯤ ꯊꯣꯛꯇꯤ ꯊꯣꯛꯍꯜꯂꯦ ꯑꯗꯨꯒ ꯅꯥꯀꯟꯕꯗꯣ ꯃꯥꯒꯤ
ꯎꯝ ꯍꯩꯗꯤ ꯍꯩꯕ꯭ꯔꯥꯕꯣ
ꯑꯗꯨꯝ ꯑꯗꯥꯋꯥꯏꯗꯕꯨꯗꯤ ꯑꯗꯨꯝ ꯁꯥꯟꯅꯩꯌꯦ ꯀꯣꯔꯁꯀ ꯅꯥꯏꯔ ꯁꯥꯟꯅꯕꯗꯨꯗꯤ ꯁꯥꯟꯅꯗ꯭ꯦꯗ
ꯎꯝ ꯌꯥꯏꯗ ꯈꯔꯕꯣ ꯑꯗꯨꯅ ꯁꯅꯗ
ꯍꯣꯏ ꯃꯥ ꯍꯥꯏꯅ ꯃꯥꯁꯦ ꯕꯣꯜꯗ ꯆꯪꯖꯒꯦ ꯀꯁ
ꯎꯝ ꯋꯥꯔꯜ ꯀꯞꯀ ꯇꯧꯔꯝꯗꯥꯏꯁꯤꯦ ꯌꯥꯝ ꯊꯤꯅ ꯏꯟꯇꯔꯦꯁ ꯂꯩꯕꯤꯗꯨꯅꯦ ꯕꯣꯜ ꯄꯥꯝꯕ ꯀꯥꯡꯕꯨꯗꯤ
ꯖꯔꯁꯤꯒꯂ ꯏ ꯅ ꯋꯥ ꯀꯕꯤ ꯌꯦꯡꯅꯕꯩꯗꯃꯛꯇ
ꯍꯣꯏ ꯑꯩꯈꯣꯏ ꯀꯩ ꯐꯦꯟ ꯑꯣꯏꯒꯦꯃ
ꯃꯥꯁ ꯔꯣꯅꯥꯜꯗꯣ ꯐꯦꯟꯦ ꯄꯣꯇꯨ
ꯎꯝ ꯄꯣꯠ ꯇꯒ ꯎꯝ
ꯍꯧꯖꯤ ꯒꯣꯅꯥ ꯑꯗꯨꯒꯤ ꯃꯥ ꯍꯟꯗꯛꯅ ꯃꯥꯒꯤ ꯂꯥꯁ ꯃꯦꯁꯁꯨ ꯑꯣꯏꯅꯦꯅ
ꯀ꯭ꯂꯥꯁ ꯁꯚꯦꯟ ꯑꯠꯖꯦ ꯁꯥꯏꯑꯣꯜ ꯄꯣꯈꯤꯕ ꯑꯗꯨꯒꯨꯝꯕꯗ ꯀꯞꯇꯅ ꯌꯥꯝ ꯇꯧꯅꯕꯅꯦꯕ ꯃꯥꯥꯏ ꯃꯥꯒꯤ ꯐꯦꯅꯦ ꯀꯥꯏꯅ ꯐꯨꯔꯤꯠꯀ ꯂꯤꯠꯇꯅ ꯇꯧꯖꯔꯒ
ꯍꯟ ꯇꯛꯁꯨ ꯋꯥꯔꯜ ꯀꯞ
ꯑꯁ ꯅꯨꯡꯉꯥꯏꯕꯅꯤꯅꯦ ꯇꯤꯚꯤꯒ ꯄꯨꯟꯅ ꯄꯨꯟꯅ ꯌꯦꯡꯃꯤꯟꯅꯕꯗꯣ ꯎꯝ ꯖꯨꯅꯦ ꯍꯧꯖꯤꯛ ꯑ
ꯍꯣꯏ ꯍꯟꯗꯛ ꯇꯥꯏꯌꯦꯕ
ꯎꯝ
ꯑꯗꯣ ꯑꯩꯈꯣꯏ ꯍꯣꯁꯇꯦꯜꯒꯤꯁꯨ ꯀꯥꯞꯊꯣꯛꯄ ꯑꯃꯒ ꯂꯩꯔꯒ ꯄꯨꯜꯂꯞ ꯌꯦꯡꯉꯗꯤ ꯅꯨꯡꯉꯥꯏꯗꯧ
ꯑꯗꯨꯗꯤꯂꯥꯏꯔ ꯅꯏꯕꯦꯝꯃ ꯎꯝ
ꯄꯨꯂꯞ ꯌꯦꯡꯃꯤꯟꯅ ꯅꯨꯡꯉꯥꯏꯑꯦꯕ ꯕꯣꯜꯁꯦ
ꯎꯝ ꯅꯨꯡꯉꯥꯏꯕꯅꯦ ꯑꯗꯨꯩ ꯃꯌꯥꯝ ꯋꯥ ꯋꯥ ꯂꯥꯡꯕꯗꯣ ꯑꯍꯤꯡꯗ ꯀ꯭ꯂꯞꯇ ꯀꯥꯞꯄꯤ
ꯎꯝ ꯌꯨꯝꯗꯒ ꯆꯠꯅꯤꯡꯗ꯭ꯔꯣ ꯃꯦꯁ
ꯆꯠꯅꯤꯡꯗꯦꯗ ꯌꯨꯝꯗ ꯆꯠꯂꯒ ꯀꯩꯗꯧꯔꯅꯤ ꯂꯥꯏꯔꯤꯛ ꯄꯥꯕꯁꯨ ꯌꯥꯗꯦ ꯊꯕꯛ ꯃꯌꯥꯝꯗꯨꯅ
ꯎꯝ ꯃꯤꯁꯀꯤꯗꯤ ꯆꯤꯟꯅꯥꯎ ꯀꯌꯥꯅꯣ
ꯅꯨꯄꯤ ꯉꯥꯛꯇ ꯑꯍꯨꯝ
ꯑꯣ ꯃꯤꯁꯅ ꯑꯍꯜ
ꯏꯅꯥꯎꯄꯤ ꯑꯅꯤ ꯑꯃ ꯂꯩ
ꯎꯝ
ꯂꯣꯏꯔꯦꯗ ꯃꯁꯇꯒ ꯂꯣꯏ ꯂꯣꯏꯔꯦ ꯀꯣꯅꯤꯗ
ꯎꯝ
ꯑꯗꯨꯒ ꯑꯇꯣꯝꯕꯤꯗꯣ ꯕꯤ ꯑꯦꯠ ꯇꯧꯋꯦ ꯌꯥꯏꯃꯗꯕꯨꯗꯤ ꯇꯧꯗꯦ ꯍꯟꯗꯛ ꯇꯧꯁꯤꯔꯅ ꯇꯧꯕꯅꯦ
ꯎꯝ
ꯑꯗꯨꯒꯤ ꯈꯪꯗꯦ ꯇꯧꯗꯣꯏꯁꯦ
ꯃꯣꯏꯁꯨ ꯌꯨꯝꯗ ꯂꯣꯏ ꯂꯩꯕ꯭ꯔꯣ ꯃꯤꯁ
ꯌꯨꯝꯗ ꯂꯩꯌꯦ
ꯑꯩꯗꯤ ꯃꯤꯁ ꯇꯧꯅ ꯃꯣꯏꯖꯨ ꯑꯣꯖꯥ ꯑꯣꯏꯗꯣꯔꯁꯤꯅꯦ
ꯑꯃꯕꯨꯗꯤ ꯑꯣꯖꯥ ꯑꯣꯏ ꯄ꯭ꯔꯥꯏꯚꯦꯠ ꯁ꯭ꯀꯨꯨꯟ ꯄꯨꯏꯕꯀꯣ ꯌꯨꯝꯗ ꯑꯗꯨꯝ ꯂꯩꯌꯦꯕ ꯑꯉꯥꯡ ꯈꯔ ꯇꯨꯏꯁꯟ ꯇꯧꯋꯤ
ꯎꯝ
ꯄꯩꯁꯥꯚꯥꯏ ꯃꯆꯥ ꯑꯣꯏꯗꯤ ꯅꯨꯡꯉꯥꯏ ꯗꯧꯅꯤꯅꯦ
ꯄꯩꯁꯥ ꯄꯥꯏꯔꯝꯃꯗꯤ ꯍꯥꯥ
ꯍꯣꯏ ꯌꯥꯝ ꯅꯨꯡꯉꯥꯏ ꯅꯨꯡꯉꯥꯏꯅ ꯂꯩꯥꯅꯩꯁꯤꯡꯖꯦ
ꯃꯥꯅꯦ ꯂꯝ ꯀꯣꯏꯕꯒ ꯆꯠ ꯇꯅ
ꯁꯣꯃꯥ ꯍꯣꯏ ꯍꯧꯖꯤꯛ ꯂꯩ ꯃꯑꯣꯡꯁꯦ
ꯍꯣꯏꯅꯦ ꯑꯁ ꯃꯣꯏꯗꯧꯅ ꯃꯁꯛꯁꯨ ꯐꯖꯍꯧ
ꯍꯣꯏ ꯌꯥꯝ ꯅꯨꯡꯉꯥꯏꯅ ꯂꯩꯌꯦꯕ ꯃꯣꯏ ꯍꯧꯖꯤꯛ
ꯑꯦ ꯅꯨꯡꯉꯥꯏꯕ ꯃꯥꯟꯕꯩ ꯋꯥꯅꯤꯗ ꯃꯤꯒꯤꯁꯨ ꯑꯋꯥꯕ ꯃꯌꯥꯝ ꯂꯩꯔꯝꯗꯣꯏꯅꯤ ꯅꯪꯒꯤꯁꯨ ꯅꯪꯒꯤ ꯑꯣꯏꯕ ꯃꯑꯣꯡ ꯑꯗꯨ ꯅꯨꯡꯉꯥꯏꯖꯔꯤꯁꯤꯗꯤ ꯆꯞ ꯃꯥꯟꯅꯩ ꯅꯪꯅ ꯑꯄꯥꯝꯕ ꯑꯃ ꯂꯩꯕꯒꯤ ꯍꯣꯠꯅꯈꯤꯗꯣꯏꯅꯤ ꯑꯄꯥꯝꯕꯝ ꯊꯝꯗꯗꯤ ꯍꯣꯠꯅꯌꯥꯄꯣꯟꯇꯦ
ꯍꯣꯏ
ꯑꯄꯥꯝꯕ ꯍꯥꯏꯁꯤꯅ ꯃꯤꯁꯦ ꯆꯤꯡꯉ ꯆꯤꯡꯉ ꯄꯨꯗꯣꯏꯅꯦꯕ
ꯎꯝ
ꯑꯄꯥꯝꯕ ꯂꯩꯇ꯭ꯔꯕ ꯃꯤ ꯀꯜꯂꯛꯄ ꯂꯩꯇ꯭ꯔꯕ ꯃꯤ ꯑꯍꯦꯟꯕ ꯄꯥꯝꯂꯛꯇ꯭ꯔꯕ ꯌꯥꯗ꯭ꯔꯕꯅꯦ ꯑꯗꯣ ꯑꯗꯨꯅꯦ ꯅꯥꯪꯁꯨ ꯊꯕꯛꯇꯣ ꯑꯃ ꯇꯧꯍꯧꯅꯕ ꯇꯧ ꯌꯥꯝ ꯁꯥꯡꯅ ꯇꯝꯊꯔꯒ ꯔꯤꯁꯔꯁꯇꯣ ꯇꯧꯒꯦ ꯈꯣꯠꯀꯦ ꯈꯜꯂꯒꯅ ꯐꯔꯦꯀꯣ ꯅꯠꯇ꯭ꯔꯁꯨ ꯑꯗꯨꯝ ꯊꯕꯛ ꯑꯃ ꯐꯪꯉꯗꯤ ꯌꯥꯔꯦꯒꯥꯏ ꯈꯜꯂꯒꯗꯤ ꯑꯗꯨꯝ ꯒ꯭ꯔꯦꯖꯨꯑꯦꯁꯟ ꯂꯣꯏꯕꯗꯒꯤ ꯊꯕꯛ ꯊꯥꯖꯤꯜꯂꯣꯕ ꯑꯗꯨꯝ ꯆꯍꯤ ꯑꯍꯨꯝ ꯃꯔꯤ ꯒꯥꯔꯤ ꯄꯪꯊꯥꯗ ꯊꯥꯕꯗ ꯀꯩꯗꯧꯕꯩ ꯐꯥꯎꯔꯏꯗꯣꯏꯅꯤꯣ ꯍꯣꯠꯇꯤ ꯍꯣꯠꯅꯕ ꯇꯥꯔꯦ ꯄꯪꯊꯥ ꯊꯥꯕꯅ ꯃꯥ ꯂꯪꯗ ꯇꯦꯟ ꯀꯥꯞꯄꯗꯤ ꯅꯠꯇꯕꯀꯣ
ꯍꯣꯏ
ꯀꯥꯞꯄ ꯌꯥꯕ ꯃꯐꯝꯗ ꯀꯥꯞꯁꯤꯟ ꯀꯥꯞꯁꯤꯟꯗꯅꯀꯣ
ꯀꯦꯔꯤꯌꯔꯒꯤ ꯃꯇꯥꯡꯁꯦ ꯑꯩꯈꯣꯏ ꯃꯊꯥ ꯌꯥꯝ ꯁꯥꯏ ꯍꯣꯏ
ꯑꯦ ꯁꯥꯎꯅꯨ ꯁꯥꯎꯅꯨ ꯑꯩ ꯒꯥꯏꯗ ꯇꯧꯕꯤꯒꯦ ꯀꯔꯤꯝ ꯈꯜꯂꯨꯅꯣ ꯅꯣꯏ ꯅꯣꯏ ꯗ ꯅꯣꯏꯒꯤ ꯊꯧꯅꯥꯗꯨꯗ ꯂꯩꯔꯦ ꯏꯁ꯭ꯄ꯭ꯔꯤꯠꯇꯨꯗ ꯃꯥꯡꯒꯅꯨ
ꯑꯗꯒꯤ ꯑꯁ ꯑꯩꯅꯒ
ꯀꯩꯅꯣ
ꯑꯣ
ꯑꯗꯣ ꯁꯤꯕꯨ ꯌꯧꯔꯛꯏꯁꯦ ꯑꯗꯨꯝ ꯈꯜꯂꯣ ꯑꯗꯨꯅ ꯑꯩ ꯍꯣꯠꯅꯗꯕ ꯃꯤꯗꯤ ꯌꯥꯝ ꯁꯥꯎꯅꯤꯡꯉꯦꯕ ꯂꯥꯡꯗꯅ ꯈꯣꯠꯇꯅ ꯃꯇꯝ ꯃꯥꯡꯍꯟꯕꯤ ꯈꯣꯠꯍꯟꯕꯤ ꯑꯩ ꯈ꯭ꯋꯥꯏ ꯌꯥꯗꯕ ꯊꯕꯛꯅꯦꯕ ꯍꯣꯏ ꯑꯩꯈꯣꯏꯁꯨ ꯂꯥꯪꯅꯤꯡꯉꯤꯅꯤ ꯇꯧꯅꯤꯡꯉꯤꯅꯤ ꯂꯥꯡꯕ ꯌꯥ ꯃꯇꯥꯡ ꯂꯥꯡꯒꯅꯤ ꯂꯥꯡꯕ ꯌꯥꯗꯕ ꯃꯇꯥꯡ ꯌꯦꯡꯒꯅꯤ ꯑꯗꯨ ꯃꯌꯥꯝ ꯄꯨꯟꯅ ꯂꯩꯃꯤꯟꯅꯔꯒ ꯒꯗꯤ ꯄꯨꯟꯅ ꯂꯩꯃꯤꯟꯅꯕꯒꯤ ꯑꯦꯠꯃꯣꯁꯐꯤꯌꯔ ꯈꯪꯒꯅꯤꯀꯣ ꯑꯗꯩ ꯅꯥ ꯇꯣꯝꯅꯤꯡꯕꯒꯤ ꯑꯦꯠꯃꯣꯁꯐꯤꯌꯔ ꯍꯩ ꯒꯅꯤ ꯑꯗꯒꯤ ꯌꯨꯝꯗ ꯂꯩꯕꯒꯤ ꯑꯗꯩ ꯃꯥꯏ ꯂꯥꯏꯐ ꯃꯥꯏ ꯔꯨꯜ ꯀꯔꯝꯕ ꯃꯇꯝꯗ ꯁꯤꯖꯤꯟꯅꯒꯅꯤ ꯑꯗꯨ ꯈꯪꯉ ꯂꯣꯏꯔꯦ ꯐꯖꯅ ꯑꯗꯨꯒꯤꯗꯤ ꯍꯣꯠꯅꯅꯤꯡꯕ ꯃꯤꯒꯤꯗꯃꯛꯇꯗꯤ ꯇꯧꯕꯤꯒꯦꯗ ꯒꯥꯏꯠ ꯄꯤꯅꯕ ꯃꯌꯥꯝ ꯂꯩ ꯇꯥꯛꯄꯤꯒꯦ
ꯑꯩꯅ ꯁꯤ ꯇꯨꯋꯦꯜꯕ ꯂꯣꯏꯔꯛꯄꯩꯗꯨꯗ ꯑꯁ ꯑꯩꯅ ꯁꯥꯕ ꯊꯥꯁꯦ ꯑꯩꯁꯦ ꯖꯦꯅꯦꯔꯦꯜ ꯂꯥꯏꯟꯁꯦ ꯀꯩꯁꯨ ꯆꯠꯅꯤꯡꯗꯦꯕ ꯎꯝ ꯁꯥꯏꯌꯦꯃꯤꯁ ꯑꯁꯦꯡꯕꯩꯁꯤ ꯇꯨꯋꯦꯜꯕ ꯂꯣꯏꯕꯩꯗꯨꯗ ꯑꯩ ꯎꯝ ꯄ꯭ꯔꯣꯐꯦꯁꯅꯦꯜ ꯂꯥꯏꯟꯒꯨꯝꯕꯗ ꯆꯠꯅꯤꯡꯕꯅꯦꯕ ꯑꯗꯨꯗ ꯑꯩꯈꯣꯏꯅ ꯃꯇꯝꯗꯨꯗ ꯑꯩꯈꯣꯏꯅ ꯈꯟꯈꯤꯕꯁꯦ ꯀ꯭ꯋꯦꯠ ꯊꯥꯕ ꯍꯥꯏꯁꯤꯗꯤ ꯖꯦꯅꯦꯔꯦꯜ ꯂꯥꯏꯟ ꯆꯠꯄ ꯃꯤꯒꯤꯅ ꯈꯇꯪ ꯈꯜꯂꯨꯕ
ꯎꯝ
ꯑꯗꯨꯒ ꯑꯇꯩ ꯑꯇꯩ ꯆꯠꯄ ꯂꯣꯏꯅꯃꯛꯁꯨ ꯀꯨꯋꯦ ꯊꯥꯗꯗꯤ ꯑꯝꯇ ꯌꯥꯔꯝꯗ꯭ꯔꯦ ꯑꯗꯨꯅ ꯄꯥꯏ ꯇꯦ ꯁꯤꯗ ꯇꯥꯒꯤꯕ ꯋꯥꯅꯤ ꯑꯗ ꯄ꯭ꯔꯥꯏꯚꯦꯠꯇ ꯇꯝꯕꯒꯤꯗꯤ ꯑꯃꯨꯛ ꯄꯩꯁꯥ ꯌꯥꯝ ꯆꯥꯎꯋꯤꯗꯅ
ꯑꯗꯨꯨꯗꯤ ꯃꯪ ꯃꯪ ꯌꯥꯄꯣꯟ ꯇꯦꯗꯥ ꯄ꯭ꯔꯥꯏꯚꯦꯠꯀꯤ ꯃꯪ ꯃꯪꯒꯦꯗꯤ ꯄ꯭ꯔꯥꯏꯚꯦꯠꯀꯤ ꯊꯕꯛ ꯇꯧꯕ ꯃꯉꯥꯏꯔꯦ
ꯑꯩꯁꯨ ꯌꯥꯝ ꯅꯨꯡꯉꯥꯏꯔꯤ ꯅꯪ ꯐꯣꯟ ꯊꯝꯃꯣ ꯑꯗꯨꯒ ꯑꯃꯨꯛ ꯇꯧꯔꯛꯑꯣ
ꯍꯣꯏ
ꯎꯝ
ꯊꯃꯦ ꯊꯃꯦꯁ
ꯎꯝ